ꯍꯜꯂꯣ ꯑ ꯇꯥꯏꯌꯦ ꯇꯥꯏꯌꯦ
ꯑꯣ ꯇꯥꯗꯕꯔ꯭ꯍꯥꯏꯅ ꯈꯟꯂꯤ
ꯅꯪꯗꯤ ꯇꯥꯏꯀꯣ
ꯇꯥꯏ ꯇꯥꯏ
ꯎꯝ ꯐꯔꯦ ꯎꯝ
ꯍꯣꯏꯅꯦ ꯐꯕꯅꯤꯅꯦ ꯇꯥꯕꯗꯣ ꯅꯨꯡꯁꯤꯌꯦ
ꯑꯍꯝ
ꯉꯁꯥꯏ ꯑꯃ ꯃꯤ ꯑꯃ ꯇꯧ ꯇꯧꯔꯛꯄ
ꯑꯣ ꯑꯣ ꯑꯣ
ꯇꯧꯔꯛꯄꯗꯤ ꯐꯔꯕꯅꯤꯅꯦ ꯇꯧꯔꯛꯇꯕꯁꯤꯗꯅꯤꯅꯦ
ꯎꯝ
ꯆꯥꯛꯇꯤ ꯊꯣꯡꯉꯕꯣ
ꯊꯣꯡꯉꯝꯅꯤ
ꯑꯩ ꯀꯅꯥ ꯊꯣꯡꯗꯣꯏꯕ
ꯑꯦ ꯏꯃꯥ ꯕꯕꯥ ꯂꯩꯁꯤꯗꯤ ꯏꯃꯥ ꯂꯩꯔꯤꯁꯤꯅꯦ
ꯑꯁ ꯅꯣꯏ ꯃꯃꯥ ꯕꯕꯥ ꯂꯩꯔꯁꯨ ꯅꯪ ꯊꯣꯡꯕ ꯌꯥꯗ꯭ꯔꯣ
ꯑꯩꯍꯦ ꯀꯥꯏꯒꯤꯅꯣꯗꯤ ꯍꯥꯏꯗꯤ ꯑꯗꯨ ꯑꯗꯨꯗꯤ ꯍꯦꯟꯃꯟꯗꯔꯣ
ꯍꯥꯎ ꯀꯩ ꯏꯟꯁꯥꯡ ꯊꯣꯡ ꯊꯣꯡꯕꯤꯗꯣꯏꯅꯣ
ꯈꯪꯗꯦꯗ
ꯕꯤꯟꯁ ꯕꯤꯟꯁ ꯑꯣꯏꯔꯝꯅꯤ ꯑꯩꯅ ꯈꯟꯕꯗ
ꯆꯤꯡꯒꯤ ꯌꯦꯟꯗꯣ ꯊꯣꯡꯕꯤꯌꯣ ꯍꯥꯏꯕꯤꯌꯣꯅ
ꯎꯝ ꯆꯤꯡꯒꯤ ꯌꯦꯟꯗꯣ ꯍꯥꯟꯅꯗꯤ ꯌꯥꯝ ꯂꯩꯔꯝꯕꯅꯦꯕꯀꯣ
ꯑ
ꯑꯗꯨ ꯂꯥꯏꯅꯥ ꯍꯥꯏꯕ ꯇꯥꯔꯦ ꯂꯥꯏꯅꯥ ꯂꯥꯛꯑꯗꯒꯤ ꯂꯣꯏꯅ ꯇꯠꯈ꯭ꯔꯦ
ꯍꯣ ꯍꯣꯏ ꯍꯣꯏ ꯑꯁ ꯃꯣꯏꯁꯤ ꯎꯝ ꯆꯤꯡꯒꯤ ꯌꯦꯟ ꯁꯤꯡꯁꯨ ꯍꯥꯎꯗꯤ ꯍꯥꯎꯋꯦ ꯑꯗꯨꯒ ꯅꯨꯡꯗꯤ ꯅꯨꯡꯁꯤꯕꯅꯦꯕꯀꯣ
ꯏ
ꯍꯥꯏꯌꯦ ꯍꯥꯏꯌꯦ ꯍꯥꯏꯕꯗꯤ ꯃꯣꯏꯁꯨ ꯑꯩꯈꯣꯏꯅ ꯆꯦꯡ ꯍꯣꯏ ꯊꯣꯡꯗ꯭ꯔꯤ ꯍꯧꯖꯤꯛꯇꯤ ꯂꯩꯇ꯭ꯔꯕꯣ ꯌꯦꯟꯗꯣ
ꯍꯧꯖꯤꯛꯇꯤ ꯀꯩ ꯍꯥꯏꯁꯤꯔꯥ ꯍꯥꯟꯅꯗꯤ ꯂꯩꯇ꯭ꯔꯕꯅꯦ ꯑꯗꯣ ꯑꯃ ꯑꯅꯤ ꯒꯤꯌꯁꯁꯦ ꯃꯤꯉꯣꯟꯒꯤ ꯂꯧꯔꯒ ꯑ ꯑꯃꯨꯛ ꯌꯨꯛꯄ ꯍꯧꯈ꯭ꯔꯦ
ꯇꯥꯏꯌꯦ ꯇꯥꯏꯌꯦ
ꯃꯨꯛ ꯑꯃ ꯑꯅꯤ ꯂꯧꯔꯒ ꯃꯨꯛ ꯂꯄ ꯍꯧꯔꯦ
ꯑꯣ ꯃꯩꯗꯤ ꯐꯖꯅ ꯂꯥꯛꯄ ꯅꯣꯏꯗꯣ
ꯅꯣꯏ ꯑꯣ ꯑꯃꯨꯛ ꯂꯥꯛꯑꯦ ꯉꯁꯥꯏ ꯇꯛꯄꯗꯣ ꯍꯧꯖꯤꯛꯇꯤ ꯃꯨꯛ ꯂꯥꯛꯑꯦ
ꯎꯝ ꯑꯁ ꯃꯩ ꯂꯥꯛꯇ꯭ꯔꯗꯤ ꯅꯨꯡꯉꯥꯏꯇꯦꯅꯦ ꯏꯃꯝ ꯃꯝꯒ
ꯍꯣꯏꯅꯦ ꯌꯥꯝ ꯅꯨꯡꯉꯥꯏꯇꯦ ꯑꯗꯣ ꯑꯁ ꯍꯟꯗꯛꯇꯤ ꯔꯦꯅꯤ ꯁꯤꯖꯟꯅꯤꯅ
ꯍꯣꯏ
ꯍꯦꯛ ꯅꯣꯡ ꯆꯨꯔꯕ ꯃꯩ ꯑꯗꯨꯝ ꯇꯜꯂꯦ
ꯑꯣ ꯑꯣ ꯑꯩꯈꯣꯏꯅꯦ ꯆꯤꯡꯒꯤ ꯏꯂꯦꯛꯇ꯭ꯔꯤꯛ ꯗꯤꯄꯥꯔꯠꯃꯦꯟꯁꯤꯡꯁꯤ ꯗꯤ ꯅꯣꯡ ꯆꯨꯕꯗꯣ ꯀꯤꯒꯟꯕꯅꯤꯅꯦ
ꯎꯝ
ꯑꯩꯈꯣꯏ ꯑꯩꯈꯣꯏ ꯈꯨꯟꯗꯁꯨ ꯑꯗꯨꯃꯥꯏꯅ ꯃꯔꯛ ꯃꯔꯛ ꯇꯧꯋꯦꯕꯀꯣ
ꯎꯝ
ꯅꯣꯡ ꯈꯔ ꯀꯟꯅ ꯆꯨꯔꯛ ꯑꯗꯩꯗꯤ ꯀꯔꯤ ꯅꯣꯡ ꯈꯣꯡꯕꯒꯨꯝꯕ ꯇꯧꯔꯒꯗꯤ ꯃꯥꯏꯁꯦ ꯍꯦꯛꯇ ꯃꯨꯊꯠꯄꯗꯣ ꯇꯧꯋꯦꯕ
ꯎꯝ ꯑꯗꯨꯁꯨ ꯑꯁ ꯀ ꯍꯥꯏꯁꯤꯔ
ꯎꯝ
ꯂꯥꯏꯅꯥ ꯂꯩꯕ ꯃꯥꯜꯂꯦ ꯑꯗꯨꯁꯨ ꯃꯣꯏꯒꯤ ꯂꯥꯏꯅꯥ ꯂꯩꯕ ꯃꯥꯜꯂꯦ
ꯃꯣꯏꯒꯤ ꯂꯥꯏꯅꯥ ꯑꯣꯏꯗꯣꯏꯅꯦꯕ ꯑꯗꯨꯗꯨꯅ
ꯎꯝ
ꯍ
ꯈꯔ ꯈꯔ ꯃꯝꯅꯗꯤ ꯃꯣꯏꯁꯦ ꯀꯩ ꯍꯥꯏꯁꯤꯔꯥ ꯄꯨꯔꯥ ꯔꯦꯗꯤꯗ ꯂꯩꯕ ꯑꯃꯨꯛ ꯊꯟꯗꯕ
ꯍꯣꯏ ꯍꯣꯏ ꯍꯣꯏ ꯍꯣꯏ ꯇꯧꯋꯦ ꯇꯧꯋꯦ
ꯌꯥꯝ ꯌꯥꯝ ꯀꯩ ꯍꯥꯏꯕ
ꯅꯪꯒ ꯄꯣꯛꯃꯤꯟꯅꯕ ꯅꯪꯒꯤ ꯁꯤꯕ꯭ꯂꯤꯡꯁꯇꯤ ꯀꯌꯥꯅꯣ ꯍꯥꯏꯕ
ꯃꯔꯤ ꯑꯩꯈꯣꯏ ꯃꯔꯤ ꯂꯩ
ꯑꯣ ꯑꯩꯒ ꯃꯥꯟꯅꯩꯌꯦ ꯅꯨꯄꯤ ꯀꯌꯥ ꯅꯨꯄꯥ ꯀꯌꯥ
ꯅꯨꯄꯤ ꯑꯃꯈꯛ ꯅꯨꯄꯥ ꯑꯍꯨꯝ
ꯋꯥ ꯑꯩꯈꯣꯏꯒ ꯌꯥꯝ ꯃꯥꯟꯅꯩꯌꯦ
ꯑꯦ ꯅꯪꯁꯨ ꯅꯇꯣꯝꯗꯔꯣ
ꯍꯣꯏ ꯑꯩꯁꯨ ꯏꯇꯣꯝꯗꯅꯦ ꯑꯩꯈꯣꯏ ꯗꯗꯥ ꯑꯅꯤ ꯂꯩꯌꯦ ꯑꯗꯨꯒ ꯏꯅꯥꯎꯄꯥ ꯑꯃꯒ
ꯑ ꯑꯁ ꯑꯩ ꯆꯞ ꯃꯥꯟꯅꯥꯏꯅꯦ ꯑꯗꯨꯁꯨ
ꯃꯥꯟꯅꯩꯌꯦ ꯃꯥꯟꯅꯩꯌꯦ ꯑꯩꯅ ꯑꯩꯅ ꯑꯍꯨꯝ ꯁꯨꯕꯅꯦꯕꯀꯣ
ꯅꯪꯅ ꯑꯍꯨꯝ ꯑꯗꯨꯁꯨ ꯃꯅꯥꯏ ꯑꯩ ꯑꯩꯁꯤꯦ ꯑꯩꯁꯤꯦ ꯁꯦꯀꯦꯟꯅꯦꯕꯀꯣ
ꯑꯥꯎ
ꯑꯩ ꯏꯌꯥꯝꯕ ꯑꯃ ꯂꯩꯌꯦ ꯑꯗꯨꯒ ꯅꯨꯄꯤ ꯑꯃꯗꯣ ꯑꯩ ꯏꯆꯟꯅꯦꯕ
ꯑꯣ
ꯑꯗꯨꯒ ꯑꯗꯨ ꯃꯊꯪꯗ ꯅꯨꯄꯥ ꯑꯃ ꯂꯩ
ꯑꯁ ꯆꯞ ꯃꯥꯟꯅꯔꯦꯅꯦ
ꯆꯞ ꯃꯥꯟꯅꯔꯦꯅꯦ ꯍꯥꯏꯁꯤꯔꯥ ꯂꯥꯛ ꯍꯥꯏꯁꯤꯔꯥ ꯗꯥꯎ ꯍꯥꯏꯁꯤꯔꯥ ꯑꯃꯗꯤ ꯁꯣꯏꯗ꯭ꯔ
ꯑ ꯗꯥꯎ ꯍꯥꯏꯁꯤꯔꯥ ꯀꯔꯤꯅꯣ ꯑꯃꯗꯤ ꯂꯩꯔꯦ ꯅꯠꯇ꯭ꯔꯥ
ꯃꯥꯅꯦ
ꯋꯥꯔꯤꯗꯣ ꯋꯥꯔꯤꯗꯣ
ꯍꯣꯏ ꯌꯥꯝ ꯅꯨꯡꯁꯤꯕ ꯋꯥꯔꯤꯅꯤꯗ
ꯑꯁ ꯑ ꯌꯥꯝꯅ ꯅꯨꯡꯁꯤꯕ ꯋꯥꯔꯤꯅꯤꯗ ꯇꯧꯔꯤꯁꯦ ꯑꯣꯟꯊꯣꯛ ꯑꯣꯟꯊꯣꯛꯄꯅꯤꯗꯀꯣ
ꯎꯝ ꯍꯤꯡꯂꯤꯕ ꯄꯨꯟꯁꯤꯁꯦ ꯑꯣꯟꯊꯣꯛꯄꯅꯤ
ꯎꯝ ꯅꯪ ꯅꯅꯥꯎ ꯅꯨꯄꯤꯗꯨꯗꯤ ꯀ꯭ꯂꯥꯁ ꯀꯌꯥ ꯇꯝꯃꯒꯦ
ꯑ ꯀ꯭ꯂꯥꯁ ꯍꯥꯏ ꯀꯥꯟꯗ ꯃꯥ ꯇꯨꯌꯦꯜꯐ ꯂꯣꯏꯔꯒ ꯇ꯭ꯔꯦꯟꯅꯤꯡ ꯑꯃ ꯆꯠꯄ
ꯑꯣ
ꯑꯗꯨ ꯐꯣꯠ ꯐꯣꯠ ꯁꯦꯝ ꯑꯣꯏꯔꯝꯅꯤ
ꯑꯣ ꯑꯁ ꯌꯥꯝ ꯊꯨꯑꯦꯅꯦ
ꯍꯦꯛ ꯂꯣꯏꯕꯒ ꯆꯠꯈ꯭ꯔꯕꯅꯤ ꯃꯥꯗꯣ ꯄꯤ ꯍꯥꯏꯁꯤꯔꯥ ꯎꯝ ꯑꯦꯌꯥꯔ ꯍꯣꯁꯇꯦꯁ ꯍꯥꯏꯅꯕ꯭ꯔꯅꯦ ꯅꯨꯄꯤꯅ ꯄꯥꯝꯕꯗꯣ ꯑꯗꯣ ꯇꯧꯋꯦ ꯍꯥꯏꯅ ꯑꯗꯨꯝ ꯍꯥꯏꯔꯛꯄ ꯑꯗꯨꯅ ꯑꯩꯈꯣꯏ ꯏꯃꯥ ꯕꯕꯥ ꯍꯥꯏꯁꯤꯔꯦ ꯑꯩꯈꯣꯏ ꯏꯃꯨꯡꯒꯤ ꯃꯤꯁꯤꯡꯅ ꯌꯥꯗꯕ
ꯑꯩ ꯀꯩꯅꯣ ꯌꯥꯝ ꯐꯕꯅꯦ ꯑꯗꯨꯗꯣ ꯍꯥꯏꯗꯤ ꯃꯥꯗꯣ ꯇꯨꯋꯦꯜꯐ ꯍꯦꯛ ꯂꯣꯏꯔꯕꯅꯤꯅ ꯃꯥꯗꯤ ꯃꯁꯥꯒꯨꯝꯕꯁꯨ ꯋꯥꯡꯂꯝꯒꯅꯤꯗꯅ
ꯋꯥꯒꯤ ꯍꯣꯏ
ꯑꯗꯨ ꯑꯣꯏꯔꯗꯤ ꯃꯥꯗꯤ ꯌꯥꯝꯅ ꯀꯩꯅꯣ ꯇꯧꯒꯅꯤꯌꯦ ꯏꯟꯇꯔꯚꯤꯌꯨ ꯆꯠꯄ ꯀꯥꯟꯗ ꯂꯥꯏꯅ ꯊꯣꯛꯀꯅꯤꯌꯦ ꯆꯠꯍꯟꯒꯦ ꯍꯥꯏꯗꯤ
ꯑꯁ ꯀꯔꯤꯅꯣ ꯅꯨꯄꯤ ꯑꯃꯈꯛ ꯂꯩꯕꯇꯕꯨ ꯑꯥꯗ ꯊꯥꯔꯝꯃꯗꯤ ꯀꯃꯥꯏꯅ ꯇꯧꯔꯨꯅꯤ ꯑꯗꯣ ꯑꯁ ꯃꯥꯗꯤ ꯌꯥꯝ ꯀꯟꯅ ꯍꯥꯏꯕꯅꯦꯕꯀꯣ
ꯎꯝ
ꯑꯗꯣ ꯑꯩꯈꯣꯏꯅ ꯌꯥꯗꯕ ꯍꯥꯏꯕ ꯇꯥꯔꯦ ꯍꯥꯏꯗꯤ ꯃꯥꯗꯤ ꯑꯗꯨꯝ ꯆꯠꯀꯦ ꯑꯦꯇꯤ ꯆꯠꯀꯦ ꯆꯠꯀꯦ ꯑ ꯂꯥꯁꯇ ꯍꯥꯏꯃꯝꯗꯨꯒꯤ ꯑꯦꯠꯃꯤꯁꯟ ꯇꯧꯈ꯭ꯔꯕꯅꯦꯕꯀꯣ
ꯑꯣ
ꯑꯦꯠꯃꯤꯁꯟꯗꯣ ꯄꯩꯁꯥ ꯌꯥꯝ ꯆꯪꯕꯅꯦꯕ
ꯍꯣꯏ
ꯑꯗꯣ ꯍꯦꯛ ꯑꯦꯠꯃꯤꯁꯟ ꯂꯣꯏꯔꯒ ꯂꯥꯛꯄꯗ ꯂꯩꯍꯥꯏꯁꯤꯗ ꯑꯪꯀꯜ ꯍꯣꯏꯅꯀꯣ ꯑꯪꯀꯜ ꯍꯣꯏꯅ ꯄꯨꯟꯅ ꯎꯝ ꯐꯦꯃꯤꯂꯤ ꯃꯔꯤ ꯃꯉꯥꯅꯤ ꯑꯩꯈꯣꯏ ꯑꯪꯀꯜ ꯑꯩꯈꯣꯏ ꯕꯕꯥꯒ ꯄꯣꯛꯄꯤꯅꯕꯗꯣ ꯃꯣꯏꯅ ꯂꯥꯛꯑꯒ ꯌꯥꯔꯣꯏ ꯆꯠꯄ ꯌꯥꯔꯣꯏ ꯑꯦꯠꯃꯤꯁꯟꯗꯣ ꯄꯩꯁꯥꯗꯤ ꯔꯤꯐꯟ ꯇꯧꯗꯦꯕ ꯃꯣꯏꯅ ꯑꯗꯨꯒ ꯃꯣꯏꯅ ꯆꯠꯄ ꯌꯥꯔꯣꯏ ꯁꯤꯗ ꯇ꯭ꯔꯦꯟꯅꯤꯡ ꯑꯃ ꯆꯠꯊꯅꯕ ꯇꯧꯁꯦ ꯍꯥꯏꯅ ꯃꯣꯏꯅ ꯄꯩꯁꯥ ꯑꯃꯨꯛ ꯄꯤꯔꯒ ꯑꯦꯠꯃꯤꯁꯟ ꯇꯧꯔꯒ ꯑꯗꯨꯝ ꯇ꯭ꯔꯦꯅꯤꯡ ꯆꯠꯄꯅꯦ
ꯍꯥꯏꯗꯤ ꯅꯣꯏ ꯑꯪꯀꯜ ꯍꯣꯏꯅ ꯇꯧꯖꯔꯒꯁꯨ ꯃꯥꯒꯤ ꯑꯄꯥꯝꯕꯗꯤ ꯂꯩꯕꯅꯤꯅ ꯃꯥꯒꯤ ꯑꯄꯥꯝꯕꯗꯣ ꯑꯗꯨꯝ ꯇꯧꯍꯟꯒꯦ ꯍꯥꯏꯗꯤ ꯀꯣꯟꯅ ꯑꯃ ꯍꯥꯏꯗꯤ ꯇ꯭ꯔꯦꯅꯤꯡ ꯆꯠꯂꯝꯃꯒꯁꯨ ꯃꯥꯅ ꯅꯤꯡꯕ ꯑꯄꯥꯝꯕ ꯇꯧꯍꯧꯗꯕꯅꯤꯅ ꯃꯥ ꯅꯨꯡꯉꯥꯏꯔꯝꯃꯣꯏꯕ
ꯍꯣꯏ ꯑꯗꯨꯁꯨ ꯑꯣꯏꯔꯝꯕ ꯌꯥꯏ ꯑꯗꯣ ꯑꯗꯨꯗꯤ ꯃꯥ ꯃꯁꯥ ꯈꯛꯇꯒꯤꯅꯤꯗ
ꯎꯝ
ꯍꯥꯏꯗꯤ ꯏꯃꯨꯡꯁꯤꯗꯤ ꯈꯔ ꯈꯜꯂꯗꯤ ꯀꯩ ꯍꯥꯏꯗ꯭ꯔꯥ ꯑꯦꯛꯖꯥꯝꯄꯥꯜꯗ ꯑꯦꯔ ꯍꯣꯁꯇꯦꯜꯗ ꯆꯠꯈ꯭ꯔꯦ ꯍꯥꯏꯕꯅꯤꯅ ꯑꯗꯣ ꯃꯥꯅ ꯑꯗꯨꯝ ꯆꯠꯄ ꯃꯇꯝꯗ ꯃꯥ ꯆꯍꯤ ꯈꯔ ꯌꯥꯝꯃꯛꯑꯗꯤ ꯆꯠꯄ ꯌꯥꯔꯔꯣꯏꯕ ꯑꯗꯨꯗ ꯀꯔꯤ ꯍꯥꯏꯁꯦ ꯈꯔ ꯇꯥꯟꯕ ꯌꯥꯕꯗ ꯈꯔꯗꯤ ꯇꯥꯔꯝꯅꯤ ꯑꯗꯣ ꯇ꯭ꯔꯦꯅꯤꯡ ꯍꯧꯖꯤꯛ ꯆꯠꯂꯤꯁꯦ ꯅꯅꯥꯔꯁ ꯆꯠꯄꯅꯦꯕ
ꯎꯝ ꯎꯝ
ꯑꯗꯨ ꯅꯠꯇ꯭ꯔꯕꯗꯤ ꯀꯔꯤꯍꯥꯏꯁꯤꯔꯁꯤ ꯂꯣꯀꯦꯜꯗꯔꯥ ꯅꯠꯇ꯭ꯔꯒꯅ ꯌꯥꯝ ꯑꯅꯛ ꯑꯅꯛꯄ ꯃꯐꯝꯗ ꯇꯧꯔꯒ ꯈꯤꯇꯪ ꯑꯣꯏꯔꯁꯨ ꯑꯗꯨꯝ ꯐꯅ ꯍꯥꯏꯗꯤ ꯌꯥꯝ ꯀꯨꯏꯅ ꯆꯠꯀꯅꯤꯅ ꯑꯗꯨ ꯑꯣꯏꯔꯁꯨ
ꯇꯨꯝꯝꯕ
ꯑꯗꯨꯒ ꯏꯃꯨꯡꯅ ꯀꯔꯤ ꯍꯥꯏꯁꯤꯔ ꯑꯅꯥꯕ ꯀꯔꯤ ꯀꯔꯤꯒꯨꯝꯕ ꯕꯤꯄꯤꯒꯨꯝꯕ ꯀꯔꯤ ꯌꯦꯡꯅꯅꯕꯁꯨ ꯌꯥꯝ ꯂꯩꯗꯅ ꯃꯤ ꯇꯝꯕ ꯉꯝꯗꯦꯅ ꯑꯗꯨ ꯑꯗꯨꯅ ꯌꯥꯝ ꯑꯗꯨ ꯆꯠꯇꯨꯅ ꯌꯥꯝ ꯐꯔꯅꯤ ꯍꯥꯏꯔꯒ ꯑꯃꯨꯛ ꯇꯖ ꯆꯧꯈꯤꯈꯤꯕꯒꯅꯦ꯫
ꯑꯣ ꯑꯗꯣ ꯃꯥꯁꯨ ꯃꯁꯥꯅꯁꯨ ꯑꯗꯨꯝ ꯌꯥꯔꯒ ꯆꯠꯈꯤꯕ꯭ꯔꯥ ꯍꯥꯏꯕ
ꯍꯣꯏ ꯅꯝꯐꯨꯗ ꯌꯥꯔ ꯆꯠꯀꯤ
ꯍꯥꯏꯗꯤ ꯃꯥꯅ ꯑ ꯅꯤꯡꯉꯝꯂꯣꯏꯗꯕ ꯈꯟꯍꯧꯒꯗꯧꯕꯁꯤꯡꯗꯣ ꯈꯜꯂꯒ ꯑꯗꯨꯝ ꯍꯥꯏꯖꯕꯅꯦꯕꯀꯣ
ꯑ ꯃꯥꯅꯦ ꯑꯁ ꯑꯗꯣ ꯑꯁ ꯗꯤꯃꯥꯟꯗꯤ ꯌꯥꯝ ꯀꯟꯕꯅꯦ꯫ ꯍꯥꯞꯇꯥ ꯑꯦꯚ꯭ꯔꯤ ꯑꯦꯚ꯭ꯔꯝ ꯋꯤꯛ ꯐꯣꯟ ꯇꯧꯔꯛꯑꯒꯀꯣ
ꯑꯣ
ꯑꯩ ꯁꯨꯃꯥꯏ ꯀꯔꯤ ꯑꯁꯤ ꯋꯥꯠꯂꯤ ꯑꯩꯁꯤ ꯋꯥꯠꯂꯤ ꯑꯗꯨ ꯑꯗꯥ ꯑꯗꯨꯝ ꯍꯥꯏꯔꯛꯄꯅꯦ꯫
ꯎꯝ ꯍꯣꯏꯅꯦ ꯇꯧꯗꯣꯏꯅꯦꯅꯦ꯫ ꯄꯤꯅꯤꯅ ꯑꯗꯨꯗꯁꯨ ꯃꯇꯣꯝꯇ ꯑꯣꯏꯔꯦ꯫
ꯑꯗꯨꯒꯤꯅꯦ ꯌꯥꯝ ꯂꯨꯅ ꯇꯧꯕꯤꯈꯤꯕꯅꯤꯅꯦ ꯑꯗꯨ ꯑꯗꯨꯚꯞ꯫ ꯑꯗꯨꯐꯥꯎ ꯄꯦꯟꯗ꯭ꯔꯦ ꯍꯥꯏꯔꯗꯤ ꯀꯔꯤ ꯇꯧꯅꯤ ꯂꯨꯍꯣꯡꯈ꯭ꯔꯣ ꯍꯥꯏꯕ ꯇꯥꯔꯅꯤ ꯀꯩꯅꯣ
ꯏꯁ ꯅꯪ ꯅꯥꯎꯄꯤꯗ ꯅꯨꯡꯁꯤꯗ꯭ꯔꯣ ꯂꯨꯍꯣꯡꯉꯣ ꯍꯥꯏꯔꯗꯤ
ꯍꯥꯏꯗꯤ ꯅꯨꯡꯁꯤꯌꯦ ꯑꯗꯣ ꯑꯩꯈꯣꯏꯅ ꯅꯨꯡꯁꯤꯃꯟꯕꯒꯤ ꯀꯩ ꯍꯥꯏꯁꯤꯔꯥ ꯃꯥꯗꯣ
ꯍꯣꯏ ꯍꯣꯏ ꯒ꯭ꯌꯥꯟ ꯇꯥꯟꯕ ꯒ꯭ꯌꯥꯟ ꯇꯥꯕ ꯉꯝꯗ꯭ꯔꯕ ꯕꯥꯠ ꯅꯣꯏꯒꯤ ꯅꯣꯏꯅ ꯇꯧꯔꯝꯕꯗꯣ
ꯍꯣꯏ
ꯍꯥꯏꯗꯤ ꯃꯥꯅ ꯍꯥꯏꯕ ꯈꯨꯗꯤꯡ ꯑꯗꯨꯝ ꯌꯥꯔꯛꯑꯅꯤ ꯍꯥꯏꯕ ꯋꯥꯈꯜꯗ ꯃꯥꯗꯤ ꯑꯗꯨꯝ ꯂꯩꯔꯕꯅꯦꯕꯀꯣ
ꯍ ꯑꯁ ꯌꯥꯝ ꯂꯨꯕꯅꯤꯗ ꯅꯨꯄꯤꯁꯦ꯫
ꯃꯤ ꯑꯩꯗꯤ ꯇꯧꯗꯦ ꯃꯤ ꯅꯨꯄꯤ ꯑꯃꯈꯛꯇꯪ ꯄꯣꯛꯆꯔꯁꯨ ꯑꯩꯈꯣꯏ ꯕꯕꯥꯒ ꯏꯃꯥꯅ ꯅꯪꯅ ꯄꯥꯝꯕꯗ ꯆꯠꯂꯣ ꯑꯩꯅ ꯑꯩꯅ ꯄꯥꯝꯕꯁꯦ꯫ ꯀꯔꯤ ꯑꯥ ꯃꯤꯂꯤꯇ꯭ꯔꯤ ꯂꯥꯏꯟꯗꯤ ꯄꯥꯝꯕꯅꯦꯕꯀꯣ ꯑ ꯗ ꯑꯩꯈꯣꯏꯕꯥꯅ ꯑꯦ ꯆꯠꯂꯣ ꯀꯥꯏꯗꯦ ꯀꯥꯏꯗꯦ ꯅꯪꯅ ꯑꯄꯥꯝꯕꯗꯨꯅꯦ ꯑꯗꯨꯝ ꯆꯠꯂꯣ ꯑꯩꯈꯣꯏ ꯊꯤꯡꯕ ꯂꯩꯇꯦꯅ ꯑꯗꯨꯝ ꯍꯥꯏꯔꯛꯑꯦ
ꯌꯥꯏꯌꯦ ꯅꯣꯏꯗꯤ꯫
ꯍꯥꯏꯗꯤ ꯃꯤ ꯑꯇꯣꯞꯄꯒꯤꯗꯤ ꯎꯝ ꯅꯨꯄꯤ ꯑꯃꯈꯛꯇꯪ ꯄ ꯑꯣꯏꯔꯤ ꯅꯪꯅ ꯍꯧꯖꯤꯛ ꯍꯥꯏꯕ ꯑꯗꯨꯃꯥꯏꯅ ꯌꯥꯝꯅ ꯑꯃꯈꯛꯇꯪ ꯂꯩꯕꯅꯤꯅ ꯂꯨꯅ ꯇꯧꯖꯒꯦ ꯍꯥꯏꯗꯤ ꯃꯣꯏꯒꯤ ꯐꯦꯃꯤꯂꯤꯗꯒꯤ ꯌꯥꯝ ꯂꯥꯞꯅ ꯆꯠꯍꯟꯅꯤꯡꯗꯕ ꯇꯧꯋꯦꯗꯅ
ꯍꯣꯏ
ꯑꯩꯈꯣꯏ ꯕꯕꯥꯒ ꯃꯃꯥꯒꯗꯤ ꯑꯗꯨꯃꯥꯏꯅ ꯅꯠꯇꯦ ꯅꯪꯅ ꯑꯄꯥꯝꯕꯗꯣ ꯆꯠꯂꯣ ꯑꯩꯈꯣꯏꯗꯤ ꯀꯥꯏꯗꯦꯅ ꯑꯗꯨꯝ ꯍꯥꯏꯔꯛꯑꯦ꯫
ꯈꯪꯉꯦꯗ ꯄꯨꯟꯁꯤꯁꯦ ꯂꯨꯕꯅꯦ꯫
ꯎꯝ ꯃꯣꯏ ꯏꯃꯨꯡ ꯏꯃꯨꯡꯒꯤ ꯋꯥꯔꯤꯅꯦꯗꯅ ꯑꯗꯨꯕꯨꯗꯤ
ꯍꯣꯏ
ꯅꯣꯏꯅ ꯅꯣꯏ ꯅꯆꯟꯕꯨ ꯌꯥꯝ ꯅꯨꯡꯁꯤꯕꯒꯤ ꯇꯧꯖꯕꯅꯦꯕ
ꯎꯝ ꯎꯝ
ꯌꯥꯝ ꯂꯨꯅ ꯇꯧꯕꯤꯔꯣ ꯃꯥꯅꯁꯨ ꯅꯣꯏꯕꯨ ꯑꯃꯨꯛꯀ ꯂꯨꯅ ꯇꯧꯔꯛꯇꯣꯏꯅꯦ ꯌꯥꯝ ꯅꯨꯡꯁꯤꯅ ꯇꯧꯕꯤꯔꯣ
ꯎꯝ ꯑꯣ ꯃꯇꯝ ꯂꯥꯛꯄꯗ ꯉꯥꯏꯔꯒ ꯑꯗꯨꯝ ꯂꯩꯕ ꯇꯥꯔꯦꯅꯦ
ꯎꯝ ꯁꯨꯇꯤꯒꯨꯝꯕꯗꯤ ꯊꯣꯛꯂꯛꯇꯕ꯭ꯔꯣ ꯃꯥꯗꯤ
ꯎꯝ ꯑꯁ ꯃꯣꯏꯗꯤ ꯁꯨꯇꯤ ꯌꯥꯝꯗꯦꯗ
ꯑꯣ
ꯅꯨꯃꯤꯠ ꯅꯨꯃꯤꯠ ꯃꯔꯤ ꯃꯉꯥꯈꯛ ꯄꯤꯒ ꯑꯗꯨꯝ ꯑꯌꯥꯝꯕꯗ ꯇꯔꯥꯒꯨꯝꯕ
ꯑꯣ ꯑꯣ ꯑꯣ ꯈ꯭ꯔꯤꯁꯃꯥꯁꯀꯨꯝꯕꯗꯤꯗꯤ ꯑꯗꯨꯝ ꯊꯣꯛꯂꯛꯄ꯭ꯔꯥ
ꯎꯝ ꯑꯗꯨꯁꯨ ꯀꯌꯥꯗꯦ ꯑꯃ ꯑꯅꯤꯗ ꯑꯗꯨꯝ ꯑꯃꯨꯛ ꯍꯜꯂꯛꯑꯣ ꯑꯗꯨ